ꯇꯥꯕꯣ
ꯍꯜꯂꯣ ꯇꯥꯔꯦ ꯇꯥꯔꯦ ꯇꯥꯔꯕꯣ ꯇꯨꯝꯗꯦꯗ ꯀꯩꯗꯧꯅꯣ ꯅꯪꯕꯣ
ꯐꯣꯅꯤ ꯌꯦꯉ ꯃꯅꯤꯗ ꯐ ꯄꯣꯛ ꯀꯩ ꯈꯥꯏ ꯂꯦ ꯃꯗꯤꯦ ꯇ ꯍꯒ ꯃꯅꯤ
ꯑꯣ
ꯌꯦꯡꯍꯧꯗꯕ ꯒꯥꯔꯤꯗꯣ ꯈꯪꯈꯠ ꯈꯪꯒꯠꯂꯒ
ꯀꯅꯥ ꯀꯅꯥꯒꯤ
ꯀꯥꯁꯤꯁꯨ ꯌꯦꯡꯍꯧꯗꯕ ꯄꯔꯥꯕꯦꯁꯨ ꯐꯖꯩ ꯉꯁꯥꯏ ꯌꯥꯝꯅ
ꯎꯝ ꯐ꯭ꯔꯥꯟꯁꯀꯤ ꯉꯁꯥꯏ ꯉꯔꯥꯡꯅ ꯉꯁꯥꯅ ꯁꯥꯟꯅꯕꯗꯣ
ꯉꯁꯥꯏꯌꯨ
ꯑꯣ ꯚꯄꯦ ꯑꯃ ꯆꯪꯁꯤꯟꯈ꯭ꯔꯦꯅꯦ
ꯁꯦꯅꯞꯇꯤꯗ
ꯑ ꯃꯤꯁꯤꯒ ꯒꯣꯜ ꯃꯥꯟꯅꯔ ꯑꯃꯅꯦ
ꯃꯣꯏꯕꯥꯅꯤ ꯃꯣꯏꯕꯥꯅꯤ ꯐꯗ ꯑꯃ ꯇꯥꯔꯅꯤꯅꯦ ꯍ ꯅꯛꯇꯦ
ꯇꯥꯅꯤ ꯃꯕꯥꯅꯤ ꯃꯅꯨꯡꯗ ꯑꯃꯗꯤ ꯇꯥꯅꯤ
ꯉꯔꯥꯡꯁꯨ ꯀꯅꯥꯇꯥꯒ ꯃꯦꯛꯁꯤꯀꯣꯒꯗ ꯄꯩꯁꯥ ꯃꯥꯡꯗꯅ
ꯎꯝ ꯀꯌꯥ ꯊꯥꯖꯜꯂꯨꯏꯕ
ꯑꯗꯨꯕꯨꯗꯤ ꯆꯥꯝꯃ ꯊꯛꯅꯤꯕꯨ ꯑꯅꯤꯃꯛ ꯒꯣꯜ ꯆꯟꯅꯤꯗ ꯊꯥꯔꯨꯕ ꯑꯩꯅ
ꯑꯣ
ꯑꯗꯨꯒꯗꯤ ꯀꯅꯥꯗꯥ ꯆꯟ ꯉꯝꯈꯤꯗ꯭ꯔꯦꯗꯅ
ꯑꯅꯤꯃꯛ ꯒꯣꯜ ꯆꯟ ꯉꯝꯅꯤ ꯑꯗꯨꯒꯤ ꯄꯩꯁꯥꯗꯤ ꯀꯌꯥꯝ ꯆꯥꯎꯋꯦ
ꯑ ꯆꯅꯤꯌꯥꯡꯈꯩ ꯃꯌꯥ ꯑꯣꯏꯕ ꯆꯥꯝꯃ ꯊꯥꯗ
ꯑꯣ ꯑ ꯀꯥꯕꯗꯨ ꯊꯥꯈꯤꯗꯦ ꯍꯥꯏꯗ꯭ꯔꯦ ꯅꯪꯅ ꯁꯦꯔꯥꯟ ꯇꯨꯔꯥꯟ ꯊꯥꯖꯤꯜꯂꯦ
ꯑꯀꯥꯕꯗꯣ ꯑꯩ ꯆꯃꯝꯅꯔꯕ ꯑꯅꯤꯃꯛꯇꯣ ꯂꯣꯏ ꯐꯖꯕꯅꯦ
ꯎꯝ
ꯀꯅꯥ ꯑꯗꯨꯒꯗꯤ ꯆꯅꯤ ꯃꯃꯤꯇꯦꯗꯅ
ꯑꯣ
ꯑꯣꯁꯤ ꯃ ꯀ ꯇꯥꯔꯤ ꯈꯅꯤ ꯈꯂꯦ ꯃꯅꯦ ꯑꯗꯨꯒꯗꯤ ꯒꯣꯜ ꯆꯟꯕꯗ ꯑꯣꯏꯅ ꯊꯥꯔꯨꯒ ꯄꯥꯈꯠꯂꯒ ꯑꯅꯤꯃꯛꯇꯤꯁꯨ ꯑꯩ ꯆꯅꯗꯧ ꯃꯥꯜꯂꯦ
ꯎꯝ ꯆꯟꯈ꯭ꯔꯦ ꯍꯧꯖꯤꯛꯇꯤ ꯐꯖꯅ
ꯑ ꯍꯣꯏꯖꯦꯠ ꯂꯩꯠ ꯃꯥꯡꯉꯦꯗꯅ ꯍꯣꯔꯦꯟ ꯚꯔꯖꯤꯟꯗ ꯑꯝꯇꯪꯒ ꯊꯥꯔꯝꯒꯅꯤ
ꯑ ꯚꯥꯔꯖꯜꯗꯨꯗꯤ ꯊꯥꯕ ꯌꯥꯏ ꯀꯩꯅꯣ ꯚꯔꯖꯨꯜ ꯀꯅꯥ ꯀꯅꯣ
ꯅꯣꯔꯋꯦꯒ
ꯏ ꯊꯥꯕꯦ ꯌꯥꯍꯦ ꯑꯩꯁꯨ ꯑꯃꯝꯇ ꯊꯥꯖꯤꯟꯈꯤꯕꯣꯅꯦ ꯅꯪ ꯀꯩꯗꯩ ꯊꯥꯒꯦ
ꯑꯦꯞꯁ ꯑꯃ ꯂꯩ ꯑꯩꯈꯣꯏꯒꯤ ꯅꯨꯡꯉꯥꯏꯕ ꯑꯃ
ꯑꯣ ꯑꯗꯨ ꯍꯣꯔꯦꯟ ꯅꯪꯉꯣꯟꯗ ꯇꯧꯔ ꯊꯥꯇꯥꯥꯔꯦ ꯑꯝꯇ ꯑꯝꯇ ꯊꯥꯒꯦꯅꯦ
ꯋꯥꯟ ꯑꯦꯛꯁ ꯕꯦꯠ ꯅꯠꯇꯦ ꯈꯣꯏꯗꯤ
ꯑꯣꯀꯦ ꯑꯣꯀꯦ
ꯄꯆꯗ ꯑꯪ ꯁꯥꯥꯎꯅ ꯊꯥꯔꯝꯃꯒ ꯑꯗꯨꯒ ꯀꯔꯒꯗꯤ ꯑꯃꯨꯛꯅ ꯌꯦꯡꯂꯡꯉꯒ ꯂꯀꯞ
ꯑꯣ ꯕ꯭ꯔꯥꯖꯤꯜꯒꯤ ꯐꯦꯟꯅꯦꯕ
ꯑꯝ
ꯄꯣꯔꯇꯨꯒꯜꯒ ꯁꯄꯦꯟꯒ ꯀꯩ ꯅꯨꯃꯤꯠꯇ ꯂꯩꯒꯦ
ꯗꯦꯠ ꯁꯚꯦꯟꯗ ꯄꯨꯡ ꯕꯥꯔꯣ ꯃꯈꯥꯏꯗꯅꯤ ꯏꯕꯣ
ꯕꯔꯣ ꯃꯈꯥꯏ
ꯑꯥ ꯑꯁ ꯑꯗꯨꯕꯨ ꯑꯣꯏꯔꯗꯤ ꯐꯔꯛ ꯇꯥꯗ ꯑꯗꯨꯝ
ꯍꯨꯔꯦꯟ ꯑꯃ ꯃꯈꯥꯏꯗꯅꯦ ꯑꯩꯈꯣꯏꯒꯤ
ꯑꯣ ꯁꯣ ꯑꯗꯨꯗꯤ ꯌꯦꯡꯕ ꯌꯦꯡꯗꯕ ꯊꯥꯖꯤꯜꯂꯝꯃꯒ ꯍꯣꯔꯦꯟ ꯇꯨꯝꯃ ꯂꯩꯒ ꯂꯣꯏꯔꯦ ꯅꯣꯡꯉꯥꯜꯂ ꯃꯥꯥꯏ ꯄꯩꯁꯥ ꯆꯪꯖꯔꯛꯑꯅꯤ
ꯅꯣꯔꯋꯦꯅꯒ ꯀꯥꯒꯗꯤ ꯇꯣꯛꯑꯦ
ꯑꯗꯨꯅꯦ ꯑꯗꯨꯗꯤ ꯑꯁ ꯀꯩꯅꯣꯗꯤ ꯀꯥꯕꯩ ꯊꯥꯕꯗꯤ ꯀꯩꯅꯣ ꯏꯁꯇꯦꯛꯇꯣ ꯅꯦꯝꯗꯥꯏꯅꯦ
ꯅꯦꯝꯕꯅꯦ ꯇꯤꯝ ꯐꯖꯔꯗꯤ ꯑꯗꯣ ꯕꯔꯖꯤꯜꯒꯤ ꯈꯤꯇꯪꯗꯤ ꯋꯥꯡꯍꯧꯋꯦ
ꯀꯌꯥꯝ ꯂꯩꯍꯧꯒꯦ ꯍꯧꯖꯤꯛꯄꯣ
ꯆꯥꯝꯃ ꯊꯥꯕꯗ ꯂꯨꯄꯥ ꯑꯩꯇꯤꯃꯨꯛ ꯂꯩꯍꯧꯕꯅꯤ
ꯎ ꯀꯩ ꯀꯥꯟꯅꯩꯕ ꯑꯗꯨꯗꯤ
ꯏꯁꯇꯦꯛꯇꯨ ꯅꯦꯝꯕꯅꯦ ꯃꯤ ꯇꯤꯝ ꯃꯅꯤꯡꯕꯨꯗꯤ ꯑꯗꯨꯅ ꯑꯥ ꯀꯩꯅꯣ ꯊꯥ ꯇꯥꯕ ꯅꯪ ꯀꯩꯅꯣꯗ ꯊꯥꯔꯣ ꯅꯣꯔꯋꯦꯗ ꯊꯥꯔꯣ ꯆꯥꯝꯃ ꯊꯥꯕꯗꯗꯤ ꯂꯨꯄꯥ ꯆꯥꯇ꯭ꯔꯨꯛ ꯃꯌꯥ ꯐꯪꯕꯅꯦ ꯑꯗꯨꯗꯤ ꯄꯣꯗꯤ ꯄꯣꯒꯗꯕ ꯑꯗꯨ ꯊꯥꯔꯣ ꯑꯗꯨꯗꯤ ꯄꯣꯒꯗꯕ ꯀꯥꯡꯕꯨꯗꯨꯗꯤ ꯄꯩꯁꯥ ꯄꯨꯂꯞ ꯑꯃ ꯆꯥꯎꯕꯅꯤ
ꯎꯝ ꯆꯥꯎꯕꯅꯤ
ꯀꯩ ꯄꯣꯔꯇꯨꯒꯜꯒꯤꯁꯨ ꯄꯩꯁꯥ ꯄꯤꯛꯍꯧꯋꯤ
ꯑꯣ ꯃꯣꯏꯁꯨ ꯄꯤꯛꯀꯅꯤ ꯌꯥꯔꯣꯏꯌꯦ
ꯄꯣꯔꯇꯨꯒꯜꯅ ꯀꯥꯅꯤꯅ ꯍꯥꯏꯅ
ꯑꯗꯨꯅꯦ ꯑꯗꯨꯝ ꯄꯩꯁꯥ ꯄꯤꯂꯛꯀꯅꯦꯕ ꯏꯁꯄꯦꯟꯗ ꯊꯥꯕ ꯑꯗꯨꯒꯤꯅꯤ
ꯏꯁꯄꯦꯟꯖꯨ ꯄꯩꯁꯥ ꯄꯤꯛꯑꯦ ꯑꯃꯨꯛ ꯍꯦꯟꯅ ꯄꯤꯛꯈ꯭ꯔꯦ ꯏꯁꯄꯦꯟꯅ ꯍꯣꯏ ꯏꯁꯄꯦꯟꯗꯤ ꯆꯥꯎꯋꯦ ꯆꯥꯎꯋꯦ ꯂꯨꯄꯥ ꯆꯍꯨꯝ ꯃꯌꯥ ꯑꯣꯏꯍꯧꯕꯅꯦ ꯌꯥꯡꯈꯩꯃꯨꯛ ꯊꯥꯕꯗ
ꯑꯣ
ꯑꯗꯨꯗꯤ ꯆꯥꯝꯃꯨꯛ ꯊꯥꯔꯛꯑꯗꯤ ꯆꯥꯇ꯭ꯔꯦ ꯆꯅꯤꯄꯥꯥꯟ ꯃꯌꯥ ꯑꯣꯏꯍꯧꯕꯅꯦꯕ
ꯑꯣ ꯑꯗꯨꯅ ꯐꯩꯌꯦ ꯑꯆꯧ ꯑꯆꯧꯕꯗꯨꯣ ꯈꯔ ꯀꯅꯥ ꯈꯪꯅꯤ ꯀꯥꯁꯜꯂꯗꯤ ꯍꯣꯏ ꯇꯥꯕꯔꯣ
ꯑꯆꯧ ꯑꯆꯧ ꯊꯥꯕꯩꯅꯤ ꯃꯣ ꯑꯩ ꯄꯣꯗꯅ ꯍꯟꯗꯛꯀꯤ
ꯀꯩ ꯍꯥꯏꯕ ꯇꯥꯍꯧ
ꯑꯆꯧꯕꯗꯨꯗ ꯊꯥꯔꯨꯕꯗ ꯄꯣꯏꯌꯦꯕ ꯌꯥꯝꯅ
ꯎꯝ ꯍꯥꯏꯗꯤ ꯇꯝꯕ ꯇꯝꯕ ꯉꯝꯗꯦꯕ ꯍꯟꯗꯛꯀꯤ ꯄ꯭ꯂꯦꯗꯣꯀꯣ
ꯎꯝ
ꯑꯗꯨꯗꯨꯅ ꯈꯪꯗꯦꯗ
ꯍꯣꯔꯦꯟꯗꯤ ꯕꯔꯖꯤꯟꯒꯤ ꯕꯤꯠꯇ ꯍꯥꯏꯇꯥꯔꯦꯅꯦ
ꯎꯝ ꯌꯥꯏꯌꯦ ꯀꯥꯅꯤꯍꯦ ꯕ꯭ꯔꯖꯤꯟ ꯀꯥꯅꯤ ꯀꯩꯅꯣ ꯀꯃꯥꯏꯅ ꯀꯥꯔꯣꯏꯗꯣꯏꯅꯣ
ꯑꯝ
ꯑꯗꯨ ꯇꯝꯕ ꯉꯝꯗꯦꯀꯣ ꯑꯗꯨꯗ ꯁꯨꯝ ꯀꯥꯗꯕꯗꯤ ꯍꯥꯏꯗꯤ ꯆꯥꯟꯁꯇꯤ ꯌꯥꯝ ꯊꯤ ꯋꯥꯡ ꯂꯩꯌꯦꯕ
ꯋꯥꯡꯉꯦ ꯋꯥꯡꯕꯗꯤ
ꯃꯣꯏꯒꯤ ꯑꯃꯨꯃꯨꯛ ꯁꯣꯅꯣꯁꯨꯨꯕꯤꯗꯨ ꯇꯧꯁꯜꯂꯛꯑꯗꯤ ꯈꯪꯗ꯭ꯔꯦꯀꯣ ꯅꯠꯇ꯭ꯔꯗꯤ ꯀꯥꯗꯤ ꯀꯥꯅꯤ ꯐꯖꯅ ꯁꯥꯟꯅꯔꯗꯤꯀꯣ ꯍꯥꯟꯅ ꯁꯥꯟꯅꯕ ꯑꯗꯨꯃꯥꯏꯅ ꯐꯖꯅ ꯁꯥꯟꯅꯔꯗꯤ ꯀꯥꯟꯅꯤ
ꯁꯥꯟꯅꯔꯅꯤ ꯍꯧꯖꯤꯛꯇꯤ ꯍꯤꯠꯇ ꯁꯤꯛꯁꯇꯤꯟ ꯌꯧꯔꯃꯤꯅ
ꯑꯥ ꯍꯣꯏ ꯑꯗꯨꯕꯨꯔꯗꯤ
ꯀ꯭ꯋꯥꯇꯔ ꯐꯥꯏꯅꯦꯜ ꯀꯅꯥ ꯀꯅꯥ ꯇꯥꯒ꯭ꯔꯖꯥꯠꯅꯣ
ꯈꯪꯖꯦ
ꯍꯥꯏꯥꯏ ꯀꯩꯅꯣ
ꯃ ꯃꯔ ꯀꯣ ꯀꯅꯥ ꯀ ꯇꯖꯅꯣ
ꯃꯔꯛꯀꯣꯒ ꯌꯦꯡꯉꯒꯦꯀꯣ ꯃꯣꯔꯣꯀꯣꯒ ꯀꯩꯅꯣꯒ ꯇꯥꯗꯣꯏꯅꯦ ꯐ꯭ꯔꯥꯟꯁꯀ
ꯑꯣ ꯑꯁ ꯑꯗꯨꯗꯤ ꯐ꯭ꯔꯥꯟꯁ ꯀꯥꯑꯒꯅꯤꯅꯦ
ꯎꯝ ꯃꯣꯔꯣꯛꯀꯣꯛ ꯍꯣꯔꯦꯟ ꯃꯣꯔꯣꯛ ꯃꯣꯔꯣꯛꯀꯣꯛꯀ ꯐ꯭ꯔꯥꯁꯨ ꯇꯥꯔꯦ
ꯎꯝ ꯗꯠ ꯀꯌꯥꯗꯇꯥ
ꯗꯦꯠꯇꯤ ꯈꯪꯗ꯭ꯔꯦꯅꯦ ꯗꯦꯠꯁꯨ ꯏꯁꯀ꯭ꯔꯤꯟ ꯁꯣꯠꯇꯤ ꯀꯥꯞꯇꯤ ꯀꯥꯎꯈꯤꯕꯅꯤ ꯀꯗꯥꯏꯋꯥꯏ ꯌꯥꯎꯈ꯭ꯔꯒꯦ ꯀ꯭ꯋꯥꯇꯥꯔ ꯐꯥꯏꯅꯦ
ꯑꯣꯝ
ꯏꯁꯀ꯭ꯔꯔꯤꯠ ꯁꯣꯠꯇꯣ ꯌꯦꯡ ꯀꯦꯟ ꯇ ꯉꯥꯏꯔꯣ ꯁꯦ ꯍꯟꯗ꯭ꯔꯦꯠ ꯀꯔꯇꯤ ꯀꯥꯥꯎꯀꯤ ꯔꯦ ꯄ꯭ꯂꯦ ꯅꯨꯡꯉꯥꯏꯔꯛꯑꯅꯤꯗ ꯍꯧꯖꯤꯛꯇꯤ
ꯅꯨꯡꯉꯥꯏꯔꯅꯤꯌꯦ ꯃꯩ ꯇꯥꯔꯗꯕꯅꯤ ꯍꯧ ꯑꯗꯨꯗꯤ ꯀꯩꯅꯣꯅꯦ
ꯎꯝ
ꯀꯗꯔꯃꯤꯅ ꯅꯪꯕꯣ
ꯃꯃꯅꯦ ꯅꯣꯏ ꯒꯦꯝ ꯁꯥꯟꯅꯕ ꯑꯃ ꯍꯧꯔꯕꯣ
ꯒꯦꯝ ꯁꯥꯟ ꯈꯥ ꯇꯧꯁꯤꯔꯣ ꯑꯥ ꯄꯕꯤ ꯁꯥꯟꯅꯩꯌꯦ
ꯄꯞꯖꯤꯗꯤ ꯍꯥꯇꯦ
ꯑꯦ ꯐꯕꯤ ꯁꯟꯁꯤ ꯀꯩꯅꯣ ꯍꯥꯞꯆꯜꯂꯣ ꯀꯩꯅꯣ ꯍꯧꯖꯤꯛ ꯌꯦꯡꯉꯣ ꯅꯨꯡꯉꯥꯏꯔꯕꯅꯦ ꯍꯥꯏꯗꯤ ꯍꯥꯟꯅꯒ ꯃꯥꯟꯅꯗ꯭ꯔꯕꯅꯦꯕ
ꯏꯚꯦꯟ ꯏꯚꯦꯟꯗꯤ ꯂꯥꯛꯏꯕ ꯅꯠꯇ꯭ꯔꯣ
ꯑ ꯏꯚꯦꯟ ꯍꯧꯖꯤꯛ ꯏꯚꯦꯟꯇꯤ ꯅꯨꯡꯉꯥꯏꯔꯦꯕ ꯍꯥꯏꯗꯤ ꯑꯍꯨꯝꯂꯛ ꯍꯤꯡꯕ ꯌꯥꯔꯦꯕ ꯑꯍꯨꯝꯂꯛ ꯗꯤ ꯑꯅꯤꯔꯛ ꯍꯥꯏꯕ ꯑꯅꯤꯔꯛ ꯑꯍꯥꯝꯕꯩ ꯑꯃ ꯄꯥꯏꯗꯔꯅꯤꯅ ꯏꯚꯦꯟꯗ
ꯎꯝ
ꯑꯗꯨꯒ ꯑꯃꯨꯛ ꯄꯥꯏꯔ ꯑꯗꯨꯒ ꯀꯩꯒꯨꯝꯕ ꯏꯕ ꯑꯇ ꯁꯤ ꯇꯥꯔꯒꯗꯤ ꯑꯗꯨꯃꯨꯛ ꯄꯥꯏꯊꯔꯅꯤ ꯑꯗꯨꯗꯨꯒ ꯑꯥ ꯑꯗꯨꯗꯨꯒ ꯑꯃꯨꯛ ꯀꯩꯅꯣ ꯇꯧꯗꯣꯏꯕ ꯑꯃꯨꯛꯀꯣ ꯔꯤꯀꯣꯜ ꯇꯧꯒꯗꯕ
ꯑꯩ ꯃꯥꯏꯊꯤ ꯑꯝꯇ ꯌꯧꯁꯤꯟꯈꯤꯒꯦꯗꯣ ꯇꯧꯁ
ꯑꯣ ꯀꯩꯅꯣꯒꯤ ꯃꯣꯕꯥꯏꯜ ꯂꯩ ꯌꯦꯡꯒꯦ
ꯎꯝ ꯑꯗꯨꯝ ꯃꯥꯏꯊꯩ ꯌꯥꯎꯔꯒ ꯑꯃꯨꯛ ꯀꯛꯊꯈꯤꯒꯦꯕ
ꯀꯩꯅꯣꯒꯤ ꯃꯣꯕꯥꯏꯜꯡꯁꯦ ꯍꯩꯇꯦ ꯍꯩꯇꯦꯅ ꯁꯥꯟꯅꯐꯝ ꯂꯥꯛꯐꯝꯗꯣꯕꯤ ꯕꯤꯕꯨꯂꯥꯅꯤꯁꯨ ꯆꯨꯕ ꯍꯥꯏꯇꯥꯔꯦ ꯄꯞꯖꯤꯗꯨꯅ ꯈꯤꯇꯪ ꯆꯦꯟ ꯆꯣꯡꯗꯅ ꯂꯨꯝ ꯂꯨꯝ ꯀꯥꯞꯅ ꯕꯤꯠ ꯂꯩꯌꯦꯕ ꯑꯗꯨꯅꯦ
ꯍ
ꯑꯩꯒꯤ ꯑꯣꯏꯅ ꯍꯩꯅꯖꯗꯕꯀꯣ
ꯂꯨꯠꯀ ꯇꯧꯗꯅ ꯑꯩꯣ ꯄꯕꯖꯤꯅꯦ ꯅꯨꯡꯉꯥꯏꯌꯦ ꯄꯕꯖꯤ ꯌꯥꯔ ꯁꯥꯟꯅꯔꯝꯃꯤ ꯃꯤ
ꯎꯝ ꯑꯁ ꯑꯩꯗꯤ ꯀꯩꯅꯣꯒ ꯂꯩꯔꯨꯔꯕꯅꯦꯍꯦ ꯇ꯭ꯔꯤꯒꯔꯒ ꯂꯩꯗꯅ ꯁꯥꯟꯅꯔꯝꯃꯕꯅꯦ
ꯁꯥꯟꯅꯔꯝꯃꯤ ꯑꯩꯖꯨ ꯇ꯭ꯔꯤꯒꯔ ꯑꯍꯥꯟꯕ ꯊꯣꯛꯂꯛꯄꯩꯗꯣ
ꯑꯥ ꯑꯃ ꯔꯦꯠꯃꯤ ꯅꯣꯠ ꯁꯤꯛꯁ ꯄ꯭ꯔꯣꯅ ꯑꯃ ꯂꯩꯔꯝꯃꯤꯗꯅ
ꯎꯝ
ꯑꯗꯨ ꯑꯗꯨꯀꯥꯟꯗꯩ ꯑꯗꯨ ꯑꯗꯨ ꯐꯣꯟꯗꯨꯗꯩꯅꯦ ꯑꯩꯅ ꯍꯧꯔꯛꯏꯁꯤ
ꯑꯩꯁꯨꯅꯦ ꯑꯗꯨꯗꯩꯅꯦ ꯑꯗꯨ ꯍꯥꯟꯅ ꯊꯤ ꯂꯩꯖꯦꯟꯅꯤ ꯀꯩꯅꯣ ꯂꯨꯄꯥ ꯂꯤꯁꯤꯡ ꯇꯔꯨꯛꯇ ꯀꯩꯅꯣꯝ ꯄꯤꯗꯥꯏꯅꯦ ꯑꯍꯟꯕꯗ
ꯅꯠꯇꯦꯍꯦ ꯇꯔꯥ ꯈꯔ ꯍꯦꯟꯕꯅꯤ
ꯅꯠꯇꯦ ꯁꯤꯛꯁ ꯄꯔꫭ ꯅꯠꯇꯦ ꯑꯩꯈꯣꯏꯅ ꯄꯥꯏꯗꯨꯅ ꯔꯦꯠꯃꯤ ꯁꯤꯛꯁ ꯑꯦ ꯍꯥꯏꯕ
ꯑꯣ ꯁꯤꯛꯁ ꯄ꯭ꯔꯣꯗꯤ ꯇꯔꯥ ꯈꯔ ꯍꯦꯟꯕꯅꯦꯍꯦ ꯑꯗꯨ
ꯁꯤꯛꯁ ꯑꯦꯗꯒꯤ ꯍꯧꯔꯛꯑꯦꯕ ꯑꯩꯈꯣꯏꯁꯨ ꯀꯦꯃꯦꯔꯥꯒ ꯑꯃꯇꯪ ꯄꯥꯜꯂꯒ
ꯐꯣꯟ ꯀꯩꯅꯣ ꯌꯥꯒꯤꯗ꯭ꯔꯤꯅꯦ ꯑ ꯁꯣꯞ ꯋꯌꯔ ꯀꯥꯏꯒꯔꯤꯅꯤ ꯑ ꯁꫭꯏꯔꯦ ꯀꯔꯤ ꯁꯣꯞ ꯋꯌꯔ ꯅꯠꯇꯦ ꯑ ꯀꯔꯤ ꯀꯔꯤ ꯀꯔꯤ ꯀꯔꯤ ꯃꯥꯗꯔꯕꯣꯠ ꯆꯥꯛꯈꯔꯤꯅꯦ
ꯒꯦꯝ ꯁꯥꯟꯅꯃꯟꯕꯗ
ꯒꯦꯝ ꯁꯥꯟꯅꯃꯟꯕꯗ ꯏ ꯀꯥꯕꯁꯤꯗꯤ ꯑꯩꯅꯕꯣ
ꯎꯝ
ꯐꯥ ꯁꯥꯟꯅꯔꯝꯃꯝꯅꯤ ꯁꯥꯟꯅꯔꯝꯃꯤꯕ ꯒꯦꯝꯁꯦ ꯌꯨꯝꯗ ꯉꯥꯡꯕꯗ ꯉꯥꯡꯕꯗꯕꫭ
ꯅꯍꯥꯟꯋꯥꯏ ꯌꯧꯗ꯭ꯔꯦꯗ ꯆꯥꯔꯁ ꯇꯧꯁꯤꯜꯂꯒꯕꯨ ꯁꯥꯟꯅꯕꯤ
ꯑ ꯆꯥꯔꯁ ꯊꯤꯜꯂꯒꯕꯨ ꯁꯥꯟꯅꯩꯗ ꯑꯩꯗꯤ ꯍꯧꯖꯤꯛꯇꯤ ꯏꯕꯣ ꯆꯥꯔꯁ ꯆꯥꯔꯁ ꯇꯤꯜꯂ ꯑꯗꯨꯝ ꯁꯥꯟꯅꯕꯤꯅꯤ ꯍꯧꯖꯤꯛꯇꯤꯕꫭ ꯄꯣꯈꯥꯏꯕ꯭ꯔ ꯈꯪ ꯄꫭꯟꯇꯦ ꯐꯣꯟꯒ
ꯐꯣꯟ ꯌꯥꯗꯕꯁꯤ ꯑꯗꯨꯃꯥꯏ ꯑꯗꯨ ꯀꯩꯅꯣꯒꯤꯗꯤ ꯀꯩꯁꯨ ꯇꯧꯗꯦꯗ ꯑꯦꯟꯗ꯭ꯔꯣꯠ ꯑꯦ ꯑꯦꯟꯗ꯭ꯔꯣꯠ ꯑ ꯌꯦ ꯑꯥꯏ ꯑꫭ ꯑꯦꯁꯀꯤꯗꯤ ꯀꯩꯁꯨ ꯇꯗꯦ ꯐꯦꯟꯒ ꯊꯥꯖꯜꯂꯒ ꯁꯨꯝ ꯆꯥꯔꯁ ꯇꯧ ꯁꯥꯟꯅꯩꯗꯨꯗꯤ
ꯎꯝ ꯀꯩꯅꯣ ꯇꯧꯁꯟꯕ ꯌꯥꯅꯤ ꯍꯥꯏꯗꯤ ꯑ ꯕꯦꯇ꯭ꯔꯤ ꯍꯦꯜ ꯇꯥꯕꯩ ꯋꯥꯅꯦ ꯑꯗꯨꯒ ꯀꯩꯁꯨꯝ ꯀꯩꯅꯣ ꯇꯧꯗꯦꯕ ꯎ ꯑꯩ ꯐꯅ ꯀꯨꯏꯔꯦ ꯀꯩꯅꯣ ꯕꯦꯇꯔꯤꯍꯦꯜ ꯅꯥꯏꯟꯇꯤ ꯂꯩꯕꯅꯦ ꯇꯥꯔꯛꯈꯤꯗ꯭ꯔꯦ ꯁꯔꯀꯜ ꯀꯥꯎꯟꯗꯤ ꯐꯖꯔꯦ
ꯎ
ꯂꯤꯁꯤꯡ ꯑꯃ ꯌꯧꯗꫭꯔꯝꯅꯦ
ꯑꯥ
ꯆꯥ ꯆꯔꯥꯁꯁꯦ ꯑꯗꯨꯝ ꯊꯤꯜꯂꯕꯅꯤꯅ
ꯐꯖꯔꯦꯅꯦ ꯂꯤꯁꯤꯡ ꯑꯃ ꯌꯧꯗ꯭ꯔꫭꯗꯤ
ꯁꯔꯀꯜ ꯀꯒꯥꯎꯟꯒꯤꯗꯤꯉꯣ ꯑꯩꯈꯣꯏꯁꯤꯗ ꯑꯉꯥꯡ ꯑꯃ ꯂꯩꯌꯦ ꯃꯥꯏꯗꯤ ꯀꯩꯁꯨ ꯌꯥꯝ ꯀꯟꯅ ꯐꯣꯟꯖꯩ ꯌꯥꯝ ꯐꯖꯅ ꯁꯤꯖꯤꯟꯅꯕꯅꯦꯕ ꯑꯗꯨ ꯁꯔꯀꯜ ꯀꯥꯎꯟꯖꯨ ꯌꯥꯝꯗ꯭ꯔꯤ ꯑꯗꯨꯗꯨꯒ ꯃꯥꯗꯤ ꯕꯦꯇꯔꯤꯍꯦꯜꯗꫭ ꯅꯥꯏꯟꯇꯤ ꯐꯥꯏꯞ ꯌꯧꯁꯜꯂꯛꯄ ꯍꯥꯏꯇꯥꯔꯦ ꯑꯗꯨ ꯆꯍꯤꯖꯨ ꯐꯥꯗ꯭ꯔꯤ ꯑꯩꯈꯣꯏꯗꯤ ꯆꯍꯤ ꯐꯥꯒꯠꯂꯛꯑꯕꯅꯤ ꯀꯩꯝ ꯈꯜꯂꯛꯇ꯭ꯔꯦꯕ ꯑꯩꯈꯣꯏ ꯅꯥꯏꯟꯇꯤ ꯂꯩ ꯅꯥꯏꯟꯇꯤꯗꯤ ꯇꯥꯎ ꯌꯥꯗ꯭ꯔꯦ ꯇꯥꯔꯛꯈꯤꯅꯤ ꯁꯤꯗꯩ ꯁꯤꯗꯩ ꯇꯥꯔꯛꯄꯗꯩ ꯀꯦꯜꯂꯛꯇꯣꯏꯖꯤ ꯖꯔꯣ ꯖꯔꯣꯖꯔꯣ
ꯍꯣꯏ
ꯆꯍꯤ ꯃꯔꯤꯃꯨꯛꯇꯪ ꯃꯔꯤ ꯃꯪꯉꯥꯃꯨꯛ ꯄꯥꯏꯔꯒ ꯑꯃꯃꯨꯛ ꯁꯤꯟꯒꯦ
ꯎꯝ ꯑꯍꯨꯝ ꯃꯔꯤ ꯁꯨꯝ ꯀꯥꯏꯁꯤꯜꯂ ꯌꯥꯔꯅꯤ
ꯌꯥꯔꯦ ꯀꯩꯅꯣ ꯃꯔꯤ ꯃꯪꯉꯥꯃꯨꯛ ꯄꯥꯏꯔꯗꯤ ꯃꯔꯤ ꯃꯪꯉꯥꯁꯤꯖꯩ ꯌꯥꯝꯊꯤ ꯌꯥꯔꯝꯅꯤ
ꯑꯩꯅ ꯄꯦꯠ ꯑꯣꯏꯅ ꯄꯥꯝꯕ ꯒꯦꯝ ꯁꯥꯟꯅꯕꯒꯤ ꯈꯜꯂꯒ
ꯄꯦꯠꯁꯨ ꯌꯥꯏ ꯌꯥꯕꯗꯤ ꯑꯗꯣ ꯄꯥꯛꯃꯜꯂꯗꯤ ꯒꯦꯝ ꯁꯥꯟꯅꯐꯝꯗ ꯈꯪꯗꯦ ꯍꯩꯇꯦꯕ ꯑꯩꯈꯣꯏꯗꯤ ꯑꯗꯨꯕꯨꯗꯤ ꯁꯨꯝ ꯁꯥꯟꯅꯗꯕꯅꯤ ꯁꯨꯝ ꯁꯥꯟꯅꯔꯀꯥꯟꯗꯕꯨꯗꯤ ꯍꯩꯔꯛꯀꯅꯤ꯫
ꯍꯥꯏ ꯍꯣꯏ
ꯃꯃꯥꯡꯗ ꯑꯩ ꯑꯃ ꯄꯥꯏꯔꯝꯕꯗꯣ ꯆꯍꯤ ꯀꯩꯅꯣꯃꯨꯛ ꯆꯠꯂꯦ ꯆꯍꯤ ꯃꯉꯥꯃꯨꯛ ꯆꯠꯂꯦ꯫
ꯀꯩ
ꯑꯃ ꯑꯥꯏꯐꯣꯟ ꯑꯦꯁ ꯏ ꯇꯨꯗꯣ ꯑꯗꯨꯁꯨ ꯄꯞꯖꯤꯗ ꯂꯣꯏꯁꯤꯟꯈꯤꯕꯅꯦꯕ ꯑꯗꯨ ꯐꯣꯟꯗꯨꯁꯨ ꯀꯩꯅꯣ ꯌꯥ ꯌꯣꯟꯊꯣꯛꯇꯦꯗ ꯏꯄꯥꯝꯃꯨꯗꯨꯗꯅ ꯑꯗꯨꯝ ꯊꯝꯕ ꯀꯩꯅꯣꯒ ꯑꯗꯨꯝ ꯍꯥꯏꯗꯤ ꯑꯩ ꯐꯣꯟꯗꯣ ꯁꯦꯝꯃꯒ ꯑꯗꯨꯝ ꯄꯥꯏꯕ ꯌꯥꯔꯤꯕ ꯐꯣꯟꯅꯦꯕ ꯁꯦꯝꯕ ꯍꯥꯏꯗꯤ ꯀꯩꯅꯣꯒꯩꯒ ꯏꯁꯄꯤꯀꯔ ꯀꯩꯀꯥꯗꯨ ꯅꯨꯡꯉꯥꯏꯔꯛꯇꯕ ꯑꯩꯅ ꯏꯁꯤꯡ ꯆꯪꯍꯜꯂꯨꯕ ꯅꯣꯡꯃ ꯂꯧꯕꯛ ꯂꯧꯕꯛ ꯀꯨꯝꯕꯗ ꯏꯁꯤꯡ ꯆꯪꯈꯤꯕꯅꯦꯕ
ꯑꯣ ꯙꯔꯥ ꯍꯧꯖꯤꯛ ꯐꯣꯟꯗꯣ ꯀꯩꯅꯣ ꯇꯧꯕꯅꯤ ꯂꯥꯏꯟ ꯆꯤꯡꯍꯧꯕꯅꯤ ꯌꯥꯔ ꯖꯥꯠ ꯈꯪꯗꯦ꯫
ꯑꯦ ꯀꯃꯥꯏꯅ ꯇꯧꯔꯤꯕ
ꯑꯞꯗꯦꯠ ꯇꯧ ꯇꯧꯔꯛꯑꯦ꯫
ꯀꯅꯣꯔꯤꯕꯣ
ꯗ ꯋꯥꯔꯦꯟꯇꯤ ꯂꯩ꯫ ꯀꯃꯥꯏ ꯇꯍꯧꯕꯅꯤ ꯉꯔꯥꯡꯗꯤ ꯑꯩ ꯍꯪꯗꯤꯦ ꯀꯥꯔꯦ ꯍꯣꯔ ꯑꯝꯇ ꯍꯪꯇꯥꯔꯦ꯫
ꯋꯥꯔꯦꯟꯇꯤ ꯂꯩꯗꯤ ꯁꯦꯝꯖꯔꯛꯑꯅꯤ ꯀꯩꯅꯣ
ꯑꯥ ꯁꯝꯁꯨꯡ ꯀꯦꯌꯔꯗ ꯆꯠꯂꯨꯅꯤꯅ ꯇꯧꯍꯧꯕꯅꯤ ꯄꯨꯔꯥ ꯁꯥꯡꯅ ꯑꯞꯗꯦ ꯑꯁ ꯑꯗꯨꯅꯤ ꯕꯦꯔꯥ ꯌꯥꯝ ꯇꯥꯔꯤꯁꯦ ꯁꯪꯁꯨꯡꯒꯤ
ꯍꯧꯖꯤꯛ ꯑꯞꯗꯦꯠ ꯂꯥꯛꯄꯁꯦ ꯕꯦꯔꯥ ꯇꯥꯏ
ꯎꯝ ꯑꯦꯟꯗ꯭ꯔꯣꯏꯀꯤ ꯑꯥꯏ ꯑꯦꯁꯀꯤꯁꯨ ꯇꯧꯕ꯭ꯔꯥ
ꯑ ꯑꯥꯋꯦꯁꯀꯤꯗꯤ ꯇꯧꯗꯦꯗ ꯑꯗꯨ ꯃꯄꯥꯛ ꯇꯧꯗꯦ꯫
ꯂꯥꯏꯁꯤꯡꯕꯩ ꯂꯩꯇꯦꯕ
ꯑꯥ ꯑꯃꯨꯛ ꯐꯣꯟ ꯈꯔ ꯀꯩꯅꯣ ꯇꯧꯕꯗꯗꯤ ꯑꯃꯨꯛ ꯑꯃꯨꯛ ꯃꯝꯕ ꯌꯥꯎꯕ
ꯑꯗꯨꯏ ꯇꯧꯔꯀꯥꯟꯗ
ꯑꯥ ꯍꯥꯏꯗꯤ ꯁꯣꯔꯔ ꯄꯨꯔꯥ ꯆꯥꯈꯤꯕ ꯌꯥꯎꯋꯦ ꯀꯩꯅꯣ ꯇꯧꯕ